ꯍꯂ ꯀꯩꯅꯣ ꯊꯥꯖꯗꯕꯅꯤꯅ ꯐꯣꯟ ꯇꯧꯔꯛꯏꯁꯤ ꯏꯕꯣ ꯉꯁꯤꯗꯤ
ꯀꯩꯅꯣ ꯃꯣꯏꯗꯨꯕꯨ ꯇꯧꯔꯒ ꯀꯩꯗꯃꯥꯟ ꯑꯣꯏꯕ
ꯀꯩ ꯂꯩꯒ ꯌꯥꯝ ꯐꯖꯗꯦꯌꯦ
ꯀꯔꯤꯅꯣ ꯁꯔꯄ꯭ꯔꯥꯏꯁ ꯇꯧꯕ ꯌꯥꯗ꯭ꯔꯣ
ꯀꯩꯅꯣ ꯌꯥꯏꯌꯦ ꯀꯩꯗꯧꯔꯒꯦ ꯀꯩꯗꯧꯔꯤꯅꯣ
ꯑꯁ ꯁꯨꯝ ꯅꯪ ꯅꯤꯡꯁꯨ ꯉꯥꯛꯇꯅ ꯁꯔꯄ꯭ꯔꯥꯏꯁ ꯇꯧꯔꯛꯏꯅꯦꯅꯦ
ꯀꯩꯅꯣ ꯀꯃꯥꯏ ꯀꯃꯥꯏꯅ ꯇꯧꯔꯤꯒꯦ ꯍꯧꯖꯤꯛꯀꯥꯟꯗꯤ ꯍꯣꯏ ꯀꯩꯗꯧꯔꯦ ꯀꯥꯏ ꯀꯃꯥꯏ ꯇꯧꯔꯤ ꯀꯃꯥꯏ ꯀꯃꯥꯏ ꯂꯦꯜꯂꯤꯒꯦ ꯃꯈ ꯃꯉ ꯇꯗꯕ
ꯀꯦꯝ ꯇꯧꯗꯦꯗ ꯇꯨꯝ ꯈꯔ ꯆꯥꯏ ꯈꯔ ꯇꯨꯝꯃꯤ
ꯀꯩꯅꯣ ꯅꯪ ꯅꯪ ꯌꯦ ꯁꯟꯕ ꯁꯦꯡꯒꯔꯗꯥꯏꯅꯦ
ꯃꯣꯔꯦ
ꯀꯌꯥꯝ ꯀꯨꯏꯔꯦ ꯂꯣꯏꯕ
ꯆꯍꯤ ꯑꯍꯨꯝꯃꯨꯛ ꯁꯨꯔꯝꯗꯧ ꯃꯥꯜꯂꯦ
ꯑꯁ ꯅꯪ ꯃꯁꯇꯔ ꯅꯨꯡꯗꯔꯗꯤ ꯇꯧꯗꯔꯣ
ꯑꯁ ꯂꯥꯏꯔꯤꯁꯨ ꯄꯥꯅꯤꯡꯗꯦ ꯂꯥꯏꯔꯤꯛꯁꯨ ꯍꯩꯇꯦ ꯑꯣꯖꯥꯅꯁꯨ ꯅꯨꯡꯁꯤꯗꯦ ꯑꯩꯁꯦ ꯀꯔꯝꯕ ꯑꯦꯡꯒꯜꯗꯒꯤ ꯈꯜꯂꯒ ꯃꯥꯁꯇꯔꯁꯦ ꯇꯧꯗꯣꯏꯅꯣ ꯈꯟꯕꯗ ꯑꯩ ꯇꯝꯗ꯭ꯔꯦ
ꯀꯔꯤꯅꯣꯉꯥꯏꯁꯤꯕꯣ ꯅꯪ ꯀꯩꯅꯣꯗꯤ ꯀꯔꯤ ꯑꯪ ꯊꯕꯛ ꯏꯪꯈꯥꯡꯗꯤ ꯇꯧꯗ꯭ꯔꯕꯣ
ꯊꯕꯛ ꯏꯟꯈꯥꯡꯁꯨ ꯑꯁ ꯑꯩꯅ ꯄꯥꯝꯕ ꯊꯕꯛ ꯂꯩꯇꯦꯗꯣ
ꯏꯁ ꯀꯩ ꯀꯔꯤ ꯀꯩꯗꯧꯔꯤꯅꯣ ꯀꯃꯥꯏ ꯀꯃꯥꯏ ꯇꯧꯔꯤꯒꯦ ꯍꯧꯖꯤꯛꯄꯣ
ꯑꯗꯨꯝ ꯆꯥꯛ ꯏꯁꯤꯡ ꯈꯔ ꯊꯣꯡ ꯌꯨꯝꯒꯤ ꯃꯇꯦꯡ ꯈꯔ ꯄꯥꯡ
ꯎꯝ
ꯅꯨꯡꯊꯤꯟꯗꯅ ꯁꯨꯝ ꯑꯉꯥꯡ ꯈꯔ ꯃꯦꯃꯥ ꯃꯦꯃꯥ ꯈꯔ ꯂꯥꯎꯅꯔꯤ
ꯎꯝ
ꯂꯣꯏꯔꯦ ꯑꯩ ꯊꯕꯛꯄꯨ
ꯑꯥ
ꯌꯥꯝꯗꯦꯗ ꯑꯉꯥꯡ ꯃꯉꯥ ꯈꯛꯇꯅꯤ
ꯍꯣꯏꯅꯦ ꯀꯌꯥ ꯀꯌꯥ ꯂꯧꯒꯦ ꯅꯣꯏ ꯑꯗꯥꯏꯗ ꯄꯩꯁꯥ
ꯀ꯭ꯂꯥꯁꯀꯤ ꯃꯈꯥ ꯀ꯭ꯂꯥꯁꯀꯤ ꯃꯇꯨꯡ ꯏꯟꯅ ꯂꯧꯧꯕ ꯄꯩꯁꯥꯁꯦ
ꯀ ꯈꯌꯥꯂꯅꯅꯥꯑꯁ
ꯀꯪꯂꯥꯁꯦ ꯄꯤꯛꯇ ꯄꯤꯛꯄꯗꯣ ꯄꯦꯝꯃꯦꯃꯦꯗꯣ ꯑꯗꯨꯗꯒꯤꯅ ꯀ꯭ꯂꯥꯁ ꯇꯨ ꯊ꯭ꯔꯤ ꯁ꯭ꯋꯥꯏꯐꯥꯎꯕ ꯆꯥꯝꯃꯉꯥ ꯂꯧꯋꯦ
ꯑꯣꯥ
ꯐꯣꯔ ꯐꯥꯏꯚ ꯁꯔꯃꯨꯛ ꯀꯥꯔꯛꯑꯒꯅ ꯆꯥꯇ꯭ꯔꯦꯠ ꯂꯧꯋꯦ
ꯏ
ꯑꯩꯠ ꯅꯥꯏꯟ ꯇꯦꯟ ꯁ꯭ꯋꯥꯏꯃꯨꯛ ꯌꯧꯔꯒꯅ ꯂꯤꯁꯤꯡ ꯂꯧꯣ
ꯎꯝ ꯐꯔꯦ ꯐꯔꯦ
ꯑꯁ ꯑꯩꯈꯣꯏꯁꯨ ꯂꯋꯥꯅꯤꯅ ꯁꯨꯃꯥꯏꯅ ꯑꯗꯨꯝ ꯇꯧꯔꯦ ꯃꯣꯏ ꯁꯔꯗꯗꯤꯀꯣ ꯆ ꯆꯂ
ꯀꯩꯅꯩꯅꯧꯕꯩ ꯁꯥꯟꯇꯤ
ꯑꯩꯅ ꯒ꯭ꯔꯦꯖꯨꯋꯦꯁꯟ ꯇꯧꯔꯤꯀꯥꯟ ꯃꯇꯝꯗꯣ ꯑꯗꯨꯗ ꯏꯃꯥꯟꯅꯕꯤ ꯘꯔꯤꯗꯩ ꯑꯃ ꯂꯩꯌꯦꯕꯀꯣ ꯃꯥꯗꯤ ꯑꯩꯈꯣꯏꯅ ꯒ꯭ꯔꯦꯖꯨꯋꯦꯁꯟ ꯇꯧꯕ ꯃꯇꯥꯡ ꯍꯥꯏꯁꯦ ꯑꯗꯨꯝ ꯆꯍꯤ ꯐꯅꯌꯥꯝ ꯌꯥꯝ ꯋꯥꯠꯂꯤ ꯑꯝ ꯃꯃꯥꯡꯅꯤꯅ ꯆꯍꯤ ꯃꯔꯤꯉꯥꯏ ꯃꯃꯥꯡꯅꯤꯗꯅ
ꯎꯝ
ꯃꯥꯗꯤ ꯗꯨꯀꯥꯟꯗꯒꯤ ꯂꯤꯁꯤꯡ ꯂꯧꯒꯔꯤꯕ ꯑꯉꯥꯡꯅꯦ ꯃꯝꯅꯦ ꯃꯥꯁꯨ ꯀꯩꯁꯨ ꯂꯣꯏꯅꯃꯛ
ꯑ
ꯑꯗꯨ ꯑꯗꯨꯗꯨꯅ ꯃꯥ ꯇꯨꯏꯁꯟ ꯕꯦꯁꯁꯨ ꯑꯅꯤ ꯊꯣꯛꯅ ꯇꯧꯋꯦꯕꯀꯣ ꯑꯉꯥꯡꯁꯨ ꯇꯔꯦꯠ ꯅꯤꯄꯥꯜ ꯇꯔꯦꯠ ꯅꯤꯄꯥꯜ ꯃꯥꯗ ꯄꯩꯁꯥ ꯄꯥꯏꯕꯤꯅꯦꯃꯤ
ꯐꯔꯔꯃꯤ
ꯑꯗꯣ ꯑꯩꯈꯣꯏꯅ ꯁꯣꯝꯁꯤꯗ ꯄꯩꯁꯥꯥꯁ ꯑꯃꯨꯛ ꯄꯤꯕꯤꯔꯛꯇ꯭ꯔꯤꯕꯅꯤ
ꯍꯣꯏꯅꯦ ꯃꯣꯏ ꯑꯥꯗꯅꯤ ꯑꯗꯨꯝ ꯑꯌꯥꯝꯕꯗꯤ ꯍꯣꯝꯗꯨꯗ ꯂꯧꯧꯋꯤꯗꯅ
ꯑꯥ
ꯍꯣꯝ ꯗꯣꯛꯇꯔꯗꯤ ꯄꯩꯁꯥꯁꯦ ꯑꯗꯨꯝ ꯄꯤꯕꯤꯌꯦꯕ ꯌꯨꯝꯗ ꯂꯥꯛꯑꯗꯧꯕꯅꯤꯅ ꯄꯩꯁꯥꯁꯨ ꯆꯥꯎꯕꯅꯤ ꯑꯉꯥꯡ ꯑꯃ ꯂꯤꯁꯤꯡ ꯑꯅꯤ ꯑꯍꯨꯝ ꯃꯔꯤ ꯁꯒ ꯂꯧꯔꯝꯒꯅꯤ
ꯍꯣꯏ ꯑꯗꯨꯒ ꯍꯣꯝ ꯊꯤꯦꯇꯔ ꯀꯧꯕ ꯑꯦ ꯐꯦꯃꯤꯂꯤꯁꯤꯁꯨ ꯑꯃꯨꯛ ꯑꯋꯥꯕ ꯏꯃꯨꯡꯗꯤ ꯑꯣꯏꯒꯟꯗꯦꯗꯅ ꯀꯣ ꯑꯗꯨꯝ ꯃꯣꯏ ꯊꯕꯛ ꯏꯪꯈꯥꯡ ꯇꯧꯕ
ꯑꯋꯥꯡ ꯀꯃꯥꯏꯅ ꯀꯧꯔꯛꯇꯣꯏꯅꯣ
ꯑꯗꯨꯅꯦ ꯃꯣꯏ ꯌꯨꯝ ꯄꯩꯁꯥ ꯄꯥꯏꯕꯅꯤꯅ
ꯑꯝ
ꯑꯗꯨꯝ ꯃꯠꯇꯦꯕ ꯃꯤ ꯄꯩꯁꯥꯗꯣ
ꯍꯅꯦ ꯑꯣ ꯅ ꯌꯥꯝ ꯅꯨꯡꯉꯥꯏꯖꯥꯠꯅꯤ ꯑꯅ ꯇꯥꯛꯄꯗꯤ ꯄꯩꯁꯥ ꯅꯨꯡꯁꯥꯗ ꯐꯖꯅ ꯊꯣꯛꯇꯅ ꯃꯔꯥꯡ ꯀꯥꯏꯅ ꯏ ꯏꯅꯤꯗꯅꯥ
ꯑꯉꯥꯡ ꯑꯉꯥꯡ ꯃꯉꯥ ꯇꯧꯕꯁꯤꯗ ꯑꯉꯥꯡ ꯑꯅꯤꯗꯤ ꯇꯨꯏꯁꯟ ꯄꯤ ꯄꯦꯁꯥꯕꯤꯤ ꯔꯛꯇ ꯍꯥꯏ
ꯃꯊꯧ ꯌꯥꯗ꯭ꯔꯣ
ꯊꯥ ꯇꯔ ꯎ ꯇꯔꯦ ꯁꯔꯦ ꯄꯦꯔ ꯊꯕ
ꯍꯥꯏꯌꯦ ꯑꯗ ꯑꯩ ꯏꯀꯥꯏꯗꯅ ꯇꯧꯔꯕꯅꯦ ꯍꯟꯗꯛꯇꯤ ꯄꯩꯁꯥ ꯆꯂꯤ ꯄꯃꯥ ꯃꯇꯝ ꯈꯔ ꯌꯦꯡꯕꯤꯌꯑꯣ ꯑꯉꯥꯡꯁꯦ ꯇꯨꯏꯁꯟ ꯊꯥꯔꯛꯇ꯭ꯔꯁꯨꯅꯦ ꯌꯨꯝꯗ ꯂꯥꯏꯔꯤꯛꯁꯦ ꯄꯥꯗꯦ ꯈꯣꯠꯇꯦ ꯍꯥꯏꯔꯒ ꯑꯩ ꯑꯩꯁꯦ ꯏꯃꯣꯁꯅꯦꯜ ꯕ꯭ꯂꯦꯛꯃꯦꯜ ꯇꯧꯔꯝꯃꯒ ꯑꯩꯁꯦ ꯑꯃꯨꯛ ꯂ ꯂꯩꯦꯍꯧꯔꯅ
ꯐꯔꯦ ꯐꯔ ꯑꯣ ꯇ ꯑꯗꯨ ꯐꯣꯟꯗꯕꯨ ꯀꯕꯖꯅꯕꯅ
ꯑꯗꯨꯨꯝ ꯀꯃꯥꯏ ꯀꯃꯥꯏ ꯇꯧꯔꯤꯨꯖꯥꯠꯅꯣ ꯅꯥꯡꯗꯤ ꯀꯔꯤ ꯀꯔꯤ ꯍꯣꯠꯅꯔꯤꯕ ꯄꯨꯟꯁꯤꯁꯤꯕꯨ ꯀꯔꯝꯕ ꯃꯥꯏꯀꯩꯗ ꯆꯠꯂꯤꯒꯦ ꯀꯥꯏꯅ ꯁꯨꯝ ꯍꯪꯉꯛꯏ ꯆꯥꯅꯤ ꯑꯩꯈꯣꯏꯗꯤ
ꯁꯃꯅꯦ ꯁꯃꯅꯦꯁꯨ ꯍꯟꯗꯛ ꯀꯩꯅꯣ ꯈꯔ ꯊꯥꯕꯅꯦ ꯋꯥꯇꯔꯃꯦꯂꯣꯟꯗꯣ
ꯑꯥ
ꯑꯗꯨ ꯊꯥꯏꯌꯦ ꯑꯗꯨꯝ ꯍꯧꯋꯦ ꯑꯗꯨꯝ ꯈꯔ ꯄꯩꯁꯥ ꯈꯔ ꯐꯪꯉꯛꯑꯣꯏꯗꯒꯤ
ꯎꯝ ꯊꯥꯏ ꯈꯪꯉꯝꯃꯗꯤ ꯂꯩ ꯂꯥꯡꯒꯗꯧꯅꯤ
ꯑꯦ ꯆꯕꯗꯣꯏ ꯍꯧꯖꯤꯛꯁꯦ ꯀꯩꯁꯨ ꯄꯥꯟꯗ꯭ꯔꯦꯗ ꯍꯣꯏ ꯑꯃꯅꯤ ꯑꯒꯗꯤo ꯍꯣꯏ ꯌꯦꯡꯉꯛꯀꯦ ꯑꯩ ꯆꯠꯇꯕꯁꯨ ꯀꯨꯏꯔ ꯂꯣꯏꯁꯤꯜꯂꯛꯄꯩꯀꯣ ꯍꯥꯟꯅꯗꯤ ꯃꯤ ꯌꯥꯝ ꯆꯜꯂꯝꯝꯃꯦꯕꯀꯣ ꯑꯗꯨꯗꯤ ꯂꯣꯏꯁꯜꯂꯝꯕꯅꯤ ꯃꯤꯁꯨ ꯂꯥꯛꯇ꯭ꯔꯦ ꯑꯗꯨꯅ ꯑꯩꯁꯨ ꯄꯥꯛ ꯆꯠꯇ꯭ꯔꯦ ꯈꯣꯄ ꯑꯗꯨꯝ ꯆꯠꯄꯅꯦꯕꯀꯣ ꯃꯥ ꯑꯇꯣꯞꯄ ꯀꯩꯀꯥ ꯑꯃꯨꯛ ꯍꯨꯟꯅꯕ ꯇꯧꯁꯦꯅ ꯀꯟꯅ ꯁꯦꯡꯗꯣꯛꯏꯕꯅꯦꯕ ꯅꯨꯄꯥ ꯑꯃ ꯃꯥꯟꯗꯕ꯭ꯔꯥ ꯈꯪꯗꯦ ꯍꯥꯏꯐꯦꯠ ꯌꯦꯡꯉꯛꯀꯦ ꯑꯩꯗ ꯍꯥꯏꯔꯛꯀꯦ ꯑꯗꯨꯒ
ꯑꯗꯨ ꯇꯧꯔꯦ ꯑꯗꯨ ꯑꯗꯨ ꯂꯣꯏꯔꯒ ꯐꯣꯕꯥꯁꯤꯅ ꯀꯩꯅꯣ ꯇꯧꯁꯦ ꯍꯥꯏꯕꯅꯦꯕ ꯎꯃꯔꯣꯛ ꯊꯥꯁꯦ ꯍꯥꯏꯕꯅꯦꯕꯀꯣ ꯃꯗ ꯐꯖꯅ ꯐꯩꯗꯧ ꯑꯃꯅꯤ ꯑꯅꯤ ꯐꯖꯅ ꯊꯥꯗ ꯍꯥꯏꯕꯅꯦ ꯑꯗꯨ ꯎꯃꯣꯁꯦ ꯀꯩꯅꯣꯁꯨ ꯇ ꯑꯩ ꯅꯉ ꯂꯒꯦ ꯍꯧꯕꯣꯛꯁꯦ ꯀꯩꯅꯣꯅ ꯇꯧꯋꯤꯗꯅꯣ ꯎꯝ ꯀꯩ ꯖꯣꯇꯣꯅ ꯌꯥꯝ ꯆꯪꯉꯤꯗꯅ
ꯆꯪꯕꯅꯤ
ꯆꯪꯉꯦ ꯌꯥꯗꯦ ꯑꯗꯨ ꯎ ꯃꯣꯔꯣꯛꯁꯦ ꯑꯗꯨꯝ ꯅꯨꯡꯁꯥ ꯐꯪꯉꯗꯤ ꯌꯥꯝ ꯌꯥꯝ ꯐꯖꯅ ꯁꯥꯠꯄꯖꯅꯤꯅ
ꯑꯁ ꯎ ꯃꯣꯔꯨꯁꯦ ꯀꯩꯅꯣ ꯇꯧꯕꯅꯤ ꯑꯩꯈꯣꯏꯁꯨ ꯌꯥꯝꯅꯕꯨꯗꯤ ꯊꯥꯕ ꯅꯠꯇꯦꯕꯀꯣ ꯄꯥꯝꯕꯤ ꯇꯔꯥo ꯇꯔꯥ ꯑꯃ ꯀꯩ ꯑꯃ ꯑꯗꯨꯝ ꯑꯩꯈꯣꯏ ꯃꯥꯅ ꯑꯩꯈꯣꯏ ꯆꯥꯅꯅꯕꯒꯤ ꯊꯥꯏꯌꯦꯕꯀꯣ
ꯎꯝ
ꯑꯗꯤ ꯈꯪꯗꯔ ꯈꯔ ꯀꯩꯗꯧꯔꯤꯅꯣ ꯈꯪꯗꯦꯕ ꯄꯥꯜꯂꯅꯤꯀꯣ ꯄꯥꯜꯂꯅꯤ ꯈꯔ ꯆꯥꯎꯔꯛꯑꯅꯤ ꯍꯩꯖꯤꯡ ꯐꯥꯗ꯭ꯔꯤꯀꯥꯟꯁꯤꯗ ꯀꯦꯟꯊꯣꯔꯛꯑꯅꯦꯕꯀꯣ ꯀꯦꯟꯊꯣꯔꯛꯑꯅꯤ ꯄꯦꯄꯦꯠ ꯂꯥꯎꯔꯦ ꯀꯥꯟꯅ ꯀꯦꯜꯂꯛꯑꯅꯤ ꯀꯩꯒꯤꯅꯣꯁꯨ ꯈꯪꯗꯦ ꯇꯤꯟ ꯆꯥꯗꯕꯁꯨ ꯀꯦꯜꯂꯦꯀꯣ ꯇꯤꯟ ꯆꯥꯔꯝꯕꯁꯨ ꯌꯥꯎꯋꯦ
ꯎꯃꯅꯦ
ꯍꯨꯠꯂꯒ ꯆꯥꯕꯤ ꯅꯠꯇꯦꯀꯣ ꯃꯅꯨꯡꯁꯤꯗ ꯃꯥ ꯃꯦꯡ ꯃꯔꯦꯡ ꯆꯠꯄꯤ ꯅ ꯀꯩ ꯍꯥꯏ ꯑꯗꯨꯅꯣ ꯑꯃ ꯂꯩꯕꯗꯣ ꯐꯩ ꯑꯅꯝ ꯂꯩꯕꯗꯣ
ꯑꯥ
ꯑꯗꯨ ꯐ꯭ꯔꯦꯟꯗꯨꯅꯤꯀꯣ ꯅꯨꯡꯗꯤ ꯌꯥꯝꯔꯝꯗꯣꯏꯁꯦ
ꯎꯝ ꯇꯧꯕꯅꯦ ꯀꯩꯅꯣꯁꯦ ꯑꯗꯣ ꯀꯩꯅꯣꯁꯦ ꯎꯃꯣꯛ ꯀꯨꯝꯕꯁꯦ ꯂꯩꯍꯥꯎ ꯌꯥꯝ ꯐꯠꯇꯗꯤ ꯌꯥꯗꯦꯕ ꯂꯥꯛꯍꯥꯎ ꯌꯥꯝ ꯆꯨꯞꯄꯅꯤ ꯂꯩꯍꯥꯎ ꯌꯥꯝ ꯐꯕ ꯆꯪꯉꯦ ꯃꯣꯏꯗꯤ ꯂꯩꯥꯏꯍꯥꯎ ꯐꯔꯤꯉꯩ ꯅꯪ ꯃꯣꯔꯣꯛꯁꯤꯗꯤ ꯂꯣꯏ ꯄꯥꯟꯕꯅꯦꯕ
ꯑꯥ
ꯎꯝ ꯑꯃꯨꯛꯁꯤ ꯊꯥꯔꯁꯦꯅ ꯍꯥꯏꯔꯤ ꯑꯩꯅꯕꯨꯗꯤ ꯆꯣꯇꯣ ꯌꯥꯝ ꯆꯪꯕꯅꯤ ꯈꯣꯠꯄꯅꯤ ꯑꯗꯨ ꯍꯥꯏꯕ ꯑꯗꯨꯝ ꯌꯦꯡꯁꯤ ꯀꯩꯗꯧꯔꯅꯤꯅ ꯍꯥꯏꯔꯣ ꯕꯕꯥꯅ
ꯎꯝ ꯎꯝ
ꯑꯩꯈꯣꯏꯗꯨꯒꯤ ꯂꯧꯐꯝꯁꯦ ꯑꯩꯈꯣꯏꯁꯤꯒꯤ ꯐꯥꯝꯁꯦ ꯀꯩꯅꯣꯁꯦ ꯌꯥꯝ ꯇꯧꯕꯀꯣ ꯏꯁꯤꯡꯁꯨ ꯌꯥꯝ ꯋꯥꯕ
ꯎꯝ
ꯂꯧ ꯎꯕꯁꯨ ꯌꯥꯔꯣꯏꯗꯕꯀꯣ ꯂꯧ ꯎꯕꯁꯦ ꯂ ꯎꯧꯕꯁꯦ ꯈꯔ ꯑꯗꯨꯝ ꯋꯥꯕ ꯑꯗꯨꯅ ꯈꯣꯠꯄꯅ ꯍꯟꯗꯛ ꯆꯍꯤꯗꯤ ꯂꯧ ꯎꯔꯣꯏꯁꯤ ꯁꯃꯥꯏꯅ ꯏꯟꯖꯥꯡ ꯅꯥꯄꯤꯒꯨꯝꯕ ꯑꯣꯏꯅ ꯊꯥꯔ ꯈ꯭ꯔꯗꯤꯅ ꯍꯥꯏꯔꯤꯕꯀꯣ ꯍꯌꯦꯡꯁꯦꯅ ꯁꯨꯝ ꯀꯥꯟꯅꯕ꯭ꯔꯅ
ꯍꯣꯏ ꯂꯤꯁꯤꯡ ꯃꯥꯗꯨ ꯑꯣꯏꯔꯗꯤ ꯑ ꯁꯤꯁꯤꯡ ꯃꯗꯨ ꯑꯣꯏꯔꯗꯤꯅꯦ ꯇꯣꯡꯕ ꯑꯣꯏꯔꯗꯤ ꯏꯟꯁꯥꯡ ꯊꯥꯕꯅ ꯐꯩꯗ
ꯎꯝ ꯃꯃꯥꯡꯗꯕꯨꯗꯤ ꯂꯧ ꯎꯏꯌꯦꯕꯀꯣ
ꯑꯥ
ꯍꯟꯗꯛꯇꯤ ꯍꯥꯏꯐꯦꯠ ꯌꯦꯡꯖ ꯍꯧꯖꯤꯛ ꯀꯕꯥꯅ ꯑꯗꯨꯝ ꯍꯟꯗꯛꯀꯤ ꯑꯩꯅ ꯍꯥꯏꯝꯕꯗ ꯣ
ꯎꯝ
ꯑꯣꯖꯥꯁꯤ ꯂꯣꯏꯁꯜꯂꯛꯑꯕꯅꯤꯅ ꯃꯣꯔꯣꯛꯁꯨ ꯐꯖꯅ ꯊꯥꯖꯩ ꯁꯨꯝ ꯏꯟꯖꯥꯡ ꯥꯄꯤꯈꯩꯗꯤ ꯁꯨꯝ ꯊꯥꯔ ꯌꯦꯡꯁꯦꯅ ꯍꯥꯏꯕꯅꯦꯕ ꯑꯩꯖ ꯑꯣꯏꯅ ꯊꯥꯖ ꯍꯥꯏꯕ
ꯎꯝ ꯆꯨꯖꯥꯛꯁꯨ ꯌꯥꯏ
ꯍꯣꯏ ꯃꯥꯕꯨꯗꯤ ꯂꯧ ꯁꯪꯉꯝ ꯑꯃ ꯑꯗꯨꯗꯤ ꯐꯅ ꯑꯣ ꯃꯛ ꯑ ꯊꯥꯗꯤ ꯉꯝꯃꯣꯏꯅ ꯑꯗꯨ ꯆꯨꯖꯥꯛꯄꯨꯗꯤ ꯑꯗꯨꯝ ꯍꯥꯞꯄꯅꯦ ꯈꯔ ꯑꯗꯨ ꯑꯗꯨꯝ
ꯑꯥ ꯑꯗꯨ ꯊꯥꯅꯤ ꯊꯥꯔꯗꯤꯅꯦ ꯁ꯭ꯋꯤꯠ ꯀꯣꯔꯟꯗꯣ
ꯎꯝ
ꯑꯗꯨꯗꯣ ꯊꯥꯕ ꯃꯥꯗꯤ ꯀꯩꯅꯣꯁꯨ ꯄꯥꯝꯕꯤ ꯑꯃꯗ ꯌꯥꯝ ꯃꯥꯗꯤ ꯑꯃꯈꯛꯂꯒꯅ ꯄꯥꯟꯕꯅꯦꯕꯀꯣ ꯑꯗꯨꯒ ꯊꯥꯡꯁꯨ ꯇꯥꯡꯉꯤꯗꯅꯀꯣ ꯍꯍꯨꯝꯃꯨꯛ ꯂꯥꯛꯀꯅꯨ ꯈꯛꯀ ꯇꯧꯕꯅꯦ ꯍꯥꯏꯕ
ꯍ
ꯌꯥꯡꯈꯩꯒꯤꯅꯦ ꯑꯍꯨꯝꯅ ꯀꯩꯅꯣ ꯈꯛꯀ ꯇꯧꯕꯅꯦ ꯑꯍꯨꯝꯅ ꯃꯔꯤꯔ ꯑꯗꯨꯃꯥꯏꯅ ꯇꯧꯕꯅꯦ ꯇꯥꯡꯉꯤꯗꯅ ꯂꯨꯄꯥ ꯇꯔꯥ ꯍꯦꯜꯂꯦꯕ ꯑꯃꯃꯝꯗ
ꯑꯔꯗ ꯀꯌꯥ ꯀꯇꯥ ꯍꯒ
ꯌꯥꯡꯈꯩꯗꯅꯦ ꯑꯍꯨꯝꯈꯛꯕ ꯃꯥꯜꯂꯦꯗ ꯃꯔꯤꯇ ꯃꯥꯜꯂꯦꯗ ꯑꯍꯨꯝꯅꯦ
ꯑꯅꯕꯗ ꯁ ꯀꯣꯟꯅ ꯇꯧꯕꯔ ꯑꯃ ꯆꯨꯝꯅꯒꯤꯗꯣ
ꯆꯥꯛꯍꯥꯎ ꯆꯤꯟꯖꯥꯛ ꯂꯩꯔꯦ ꯈꯣꯡꯖꯥꯏ ꯈꯣꯡꯖꯥꯏ ꯆꯤꯟꯖꯥꯛ ꯂꯩꯔꯦ ꯆꯥꯛꯍꯥꯎꯁꯤꯁꯨꯅꯦ ꯑꯅꯤ ꯊꯣꯛꯄꯅꯦꯕꯀꯣ ꯑ ꯆꯥꯛꯍꯥꯎ ꯑꯉꯧꯕ ꯑꯃꯁꯨ ꯂꯩꯕ ꯑꯗꯩꯗꯤ ꯆꯥꯛꯍꯥꯎ ꯆꯥꯛ ꯀꯩꯅꯣ ꯆꯥꯛꯍꯥꯎꯁꯨꯗꯣ ꯑꯗꯨꯁꯨ ꯂꯩꯔꯦ ꯈꯣꯡꯖꯥꯏꯗꯨꯅ ꯀꯟꯕꯤꯗꯣ ꯈꯪꯕ꯭ꯔꯥ
ꯈꯪꯉꯤ ꯈꯪꯉꯤꯅꯦ
ꯑꯗꯨ ꯑꯀꯟꯕꯤꯗꯨꯁꯨꯅꯦ ꯁꯨꯝ ꯍꯦꯛꯇꯠꯂꯒ ꯀꯨꯏꯅ ꯊꯝꯃ ꯍꯧꯔꯛꯇꯕ ꯋꯥꯅꯦ ꯉꯁꯤ ꯍꯦꯛꯑꯒ ꯆꯥꯕꯗꯨꯗꯤ ꯍꯥꯎꯋꯦꯕ
ꯎꯝ
ꯑꯗꯨ ꯑꯀꯟꯕꯤꯗꯨꯅꯅꯦ ꯑ ꯄꯥꯟꯕꯗꯤꯀꯣ ꯑꯖꯥꯕꯗꯣ ꯑꯩꯈꯣꯏ ꯂꯝꯕꯨ ꯂꯩꯍꯥꯎꯗꯤ ꯂꯩꯍꯥꯎꯗꯤ ꯂꯩꯇꯦ ꯑꯗꯨꯁꯨ ꯑꯗꯨꯗꯨꯗꯤ ꯈꯪꯗꯦ ꯃꯌꯥ ꯇꯦꯛꯇꯦꯕ ꯂꯣꯏ ꯇꯥꯜꯂꯦꯕ ꯆꯥꯛꯍꯥꯎ ꯆꯤꯖꯥꯛꯥꯗꯤ ꯃꯌꯥ ꯍꯦꯛ ꯇꯦꯛꯄꯅꯦꯕ ꯃ ꯃꯌꯥ ꯌꯥꯎꯗꯗꯣ
ꯎꯝ
ꯌꯦꯡ ꯌꯥꯝ ꯅꯨꯡꯉꯥꯏ ꯍꯥꯏꯕ ꯃꯥ ꯇꯥꯅꯗ
ꯀꯔꯤ
ꯍꯥꯏꯗꯤ ꯈꯣꯡꯖꯥ ꯆꯨꯖꯥꯛꯇꯨꯗꯤꯅꯦ ꯄꯥꯜꯂꯛꯄꯗꯅꯦ ꯀ ꯃꯥꯒꯤ ꯃꯔꯛꯇ ꯆꯨꯖꯥꯛ ꯑꯣꯏꯗꯕꯤꯗ ꯑꯃꯃꯨꯛ ꯄꯥꯟ ꯑꯃꯅꯤꯃꯨꯛ ꯄꯥꯟꯗ ꯇꯧꯔꯒ ꯃꯌꯥ ꯇꯦꯛꯄꯗꯣ ꯇꯦꯛ ꯠꯇꯦꯕ ꯐꯖꯅ ꯄꯥꯟꯕꯅꯦ ꯃꯥꯗꯤ
ꯎꯝ
ꯑꯗꯨꯅ ꯌꯦꯡ ꯅꯨꯡꯉꯥꯏꯕꯅꯦꯕꯀꯣ ꯑꯗꯨꯒ ꯆꯥꯛꯍꯥꯎ ꯆꯥꯛꯍꯥꯎ ꯆꯨꯖꯥꯛ ꯀꯩꯀꯥꯁꯤꯗꯤꯅꯦ ꯃꯌꯥꯁꯦ ꯍꯦꯛꯇ ꯇꯤꯑꯕ ꯈꯪꯗꯦꯕ
ꯑꯗꯨ ꯂꯩꯍꯥꯎꯗꯨ ꯐꯖꯅ ꯍꯥꯟꯅ ꯃꯦꯟꯇꯦꯟ ꯇꯧꯕꯤꯗꯕꯅꯤꯅ ꯑꯗꯨꯕꯨꯗꯤ ꯑꯗꯨ ꯇꯧꯔꯗꯤ ꯑꯗꯨꯝ ꯐꯖꯅ ꯄꯥꯟꯕꯅꯤꯗ ꯃꯣꯏꯁꯨ
ꯑꯗꯨꯒ ꯁꯤꯠꯀꯣꯟꯗꯨꯗꯤꯅꯦ ꯄꯥꯝꯕꯤꯗ ꯑꯃ ꯈꯛ ꯄꯥꯟꯕꯅꯤꯅ ꯑꯩꯈꯣꯏ ꯂꯝꯗꯣ ꯆꯥꯎꯗꯕꯅꯤꯅ ꯑꯁꯇꯨꯗꯤ ꯂꯝ ꯌꯥꯝ ꯀꯟꯅꯦꯅ ꯊꯥꯗ꯭ꯔꯦ ꯊꯥꯗꯤ ꯊꯥꯅꯤꯡꯕ
ꯑꯗꯨ ꯀꯥꯟꯗꯦ ꯅꯪ ꯑꯃꯈꯛꯇꯪ ꯄꯥꯝꯕꯗꯨꯗꯤ ꯃꯤꯅ ꯇꯥꯡꯕ ꯆꯨꯖꯥꯛꯇꯨꯅ ꯌꯥꯝ ꯇꯥꯡꯕ ꯍꯥꯏꯔꯛꯀꯅꯤ ꯍꯣꯏ ꯑꯩꯀꯣ ꯃꯅꯤꯄꯨꯔꯤꯅ
ꯆꯅ ꯑꯗꯨ ꯋꯥꯈꯪ ꯃꯤ ꯈꯔ ꯆꯥꯅꯅꯕꯁꯒꯤ ꯕꯖꯥꯔ ꯄꯨꯊꯣꯛꯄ ꯌꯣꯂꯕ ꯃꯇꯝꯗꯗꯤ ꯑꯦ ꯆꯨꯨꯔꯥꯛꯁꯤꯦ ꯇꯥꯡꯃꯜꯂꯤ ꯍꯥꯏꯔꯛꯀꯅꯤ ꯍꯥꯏꯕ ꯑꯗ ꯐ ꯌꯣꯅꯤꯗꯒ ꯅꯪ ꯍꯥꯏ ꯄꯥꯝꯃꯤꯗꯨꯣ ꯅꯠꯇꯕꯃꯤꯅꯀꯣ ꯑꯃꯅꯤ ꯈꯛꯇꯪ ꯄꯥꯝꯕꯗꯨꯗꯗꯤ ꯊꯤꯒꯣꯜꯂꯨꯕꯗ ꯃꯣꯏ ꯁꯤꯗꯤ ꯇꯥꯡꯃꯜꯂꯤꯒ ꯍꯥꯏꯔ ꯁꯣꯗ ꯍꯣꯡ ꯌꯣ ꯂꯧꯕꯤꯒ ꯍꯥꯏꯔꯛꯀꯅꯦꯕ ꯈꯪꯗꯤ ꯈꯪꯗꯃꯤꯅꯀꯣ
ꯑꯗꯨ ꯐꯗꯤ ꯐꯖꯕꯅꯦ ꯍꯦꯛ ꯆꯥꯎꯔꯛ ꯄ ꯆꯥꯕꯅꯦ ꯄꯥꯜꯂꯤꯕ ꯑꯃꯗꯨꯗꯤ ꯃꯤꯠ ꯊꯟꯕꯅꯤ
ꯑꯍꯜ ꯂꯃꯟꯈꯩꯅꯗꯤ ꯑꯗꯨ ꯌꯦꯡꯕꯗꯗꯤ ꯑꯦ ꯅꯪꯒꯤꯗꯤ ꯇꯥꯡꯃꯣꯜꯂꯤ ꯈꯤꯇ ꯍꯥꯏꯗꯣꯏꯅꯦꯕ ꯍ ꯅꯍꯥꯈꯩ ꯩꯅꯔꯗꯤ ꯍꯣꯏ ꯁꯤ ꯅ ꯑꯃꯅꯤꯅꯤ ꯋꯥꯈꯟꯗꯣ ꯈꯪꯉꯤꯗꯅ ꯃꯥꯃꯗꯨꯅꯗꯁ ꯁꯤꯁꯦ ꯍꯥꯏꯕ ꯃꯇꯝꯗꯣ ꯏꯁꯇꯥꯡꯉꯤꯒ ꯑꯃ ꯂꯧꯔꯨꯒꯦ ꯍꯥꯏꯔ ꯆꯠꯈꯤꯗꯕꯅꯤ ꯗ ꯃꯥꯡꯕ ꯂꯝꯗ ꯃꯥꯡꯕ ꯑꯗꯨ ꯃ ꯄꯥꯟꯅꯕꯗ ꯑꯗꯨꯃꯥꯏꯅ ꯑꯗꯨꯃꯥꯏꯅ ꯍꯥꯏꯕꯤꯔꯛꯇꯣꯏꯅꯦꯕ ꯍꯣꯏꯪꯕ ꯃꯤꯅꯕꯨꯗꯤ ꯇ ꯂꯥꯛꯑ ꯂꯧꯕꯤꯗꯣꯏꯅꯤ ꯂꯧꯕꯗꯤ ꯍꯥꯏꯗꯤ ꯗꯨꯀꯥꯟ ꯐꯝꯕ ꯔꯦꯁꯇꯨꯔꯦꯟ ꯐꯥꯁ ꯐꯨꯗ ꯐꯝꯕ ꯃꯣꯏ ꯆꯅꯗꯤ ꯃꯣꯏꯅꯗꯤ ꯑꯗꯨꯝ ꯁꯤꯡꯉꯛꯀꯅꯦꯕ ꯁꯤꯡꯕꯗꯤ ꯃꯣꯏꯗꯤ ꯑꯗꯨꯝ ꯍꯥ ꯁꯤ ꯀꯃꯟ ꯑꯣꯏꯅ ꯍꯧꯖꯤꯛꯇꯤ ꯁꯤꯁꯦ